ꯇ
ꯑꯩꯈꯣꯏꯁꯦ ꯃꯥꯔꯀꯦꯠ ꯊꯣꯛꯎꯁꯤꯦ ꯊꯣꯛꯎꯕ ꯑꯣꯛ ꯃꯔꯤꯟ ꯌꯣꯜꯍꯧꯋꯅ
ꯋꯥꯂꯣꯦ
ꯑꯣꯛ ꯃꯔꯤꯟ ꯌꯣꯜꯂꯤꯅ ꯊꯣꯛꯃꯤꯟꯅꯔꯨꯕꯅꯦꯕ ꯑꯩꯈꯣꯏꯁꯦꯒ
ꯑꯣ ꯎꯃꯅꯤ ꯂꯩ ꯔꯣꯑꯣꯖꯤ
ꯈꯔꯥꯏ ꯃꯣꯏ ꯃꯥꯔꯀꯦꯠ ꯇꯧꯕ ꯌꯣꯟꯕꯅꯤ ꯃꯔꯛ ꯃꯔꯛ ꯃꯥꯔꯀꯦꯠ ꯇꯧꯕꯤꯗꯣ ꯃꯣꯏꯒꯤ
ꯑꯗꯨ ꯃꯔꯛ ꯃꯔꯛ ꯃꯥꯔꯀꯦꯠ ꯇꯧꯕꯗꯒꯤ ꯅꯠꯇꯗꯣ ꯍꯌꯦꯡ ꯅꯪ ꯂꯥꯛꯀꯥꯟꯗ ꯃꯔꯛ ꯃꯔꯛꯇ ꯃꯥꯔꯀꯦꯠ ꯇꯧꯕꯧꯕ ꯇ ꯍꯥꯜꯂꯣ ꯑꯗꯨ ꯀ ꯋꯥ
ꯊꯝꯃꯝꯃꯦ ꯃꯣꯏ ꯑꯅꯤ ꯉꯥꯏ ꯉꯝꯗ꯭ꯔꯕ
ꯀꯣꯝꯃꯅꯤ ꯌꯥ ꯀꯣꯝꯃꯅꯤ ꯌꯥ ꯀꯣꯃꯅꯤꯌꯦ ꯌꯥꯔꯤꯁꯦ ꯌꯥꯗ꯭ꯔꯤꯕ ꯐꯖꯗꯕ ꯍꯨꯝꯃꯜꯂꯦ
ꯑꯗꯨꯗꯤ ꯌꯥꯍꯜꯂꯒꯦ ꯌꯥꯗ ꯑꯗꯨꯝꯗꯔ ꯀ ꯆꯠ ꯆ ꯌꯥꯔ ꯇ ꯅꯞꯃꯜꯂꯁꯨ ꯐꯖꯩꯗꯦ ꯍꯥꯏꯋꯥ ꯕꯩ ꯑꯃꯗ ꯁꯝꯃꯒ ꯃꯥꯜꯅꯦ ꯊꯣꯏꯅꯗꯦ ꯋꯥꯁꯨꯨꯝ ꯅ ꯄꯣ
ꯀꯔꯤ ꯇꯧꯔꯤꯅꯣꯕꯥꯅꯦ
ꯔꯤꯁꯦ ꯃꯤ ꯔꯤꯁꯦ ꯃꯤ
ꯃꯇꯩ ꯀꯛꯊꯠꯂꯤꯕ ꯃꯔꯤ ꯀꯛꯏꯔꯕ
ꯃꯔꯤ ꯃꯔꯤ ꯆꯤꯡꯖꯦꯟꯕꯤꯗꯨꯣ ꯑꯣꯏꯕ
ꯝ ꯆꯥꯔꯕꯅꯕꯅꯦꯌꯥ
ꯌꯥꯝ ꯆꯥꯒꯦ ꯇꯧꯔꯤꯌꯦ ꯑ ꯍꯥꯎ ꯏꯗꯗ꯭ꯔꯅꯤꯅ ꯅꯖꯝ ꯆꯔꯤꯌꯦꯦ ꯀꯔꯤ
ꯊꯨꯔꯤꯗꯣ ꯑꯍꯥꯎꯕ ꯆꯥꯕ ꯃꯥꯜꯂꯤꯗ
ꯀꯔꯥꯏꯗ ꯍꯥꯎ ꯆꯥꯕꯅꯤꯅ ꯅꯪꯉꯣꯟꯗ ꯑꯍꯥꯎ ꯄꯤꯖꯧꯅ ꯍꯥꯏꯔꯒ ꯅꯪꯉꯣꯟꯗ ꯇꯥꯁꯤꯟꯅꯗꯕꯤ ꯆꯪꯉꯦ ꯄꯅꯦꯒ
ꯑ ꯑ ꯀꯔꯤ ꯑꯍꯥꯎꯕꯁꯤ ꯂꯩ ꯌꯥꯗ꯭ꯔꯣ ꯊꯣꯛꯑꯗꯤꯦ
ꯀꯔꯤ
ꯑꯍꯥꯎꯕ ꯂꯩꯕ ꯃꯥꯜꯂꯤꯗ ꯆꯥꯛꯇꯨ ꯊꯣꯡꯉ ꯆꯥꯔꯦ ꯍꯥꯏ ꯑꯗꯨꯒ ꯀꯩꯅꯣ ꯑꯣꯏꯗꯤ ꯄꯠꯇꯤ ꯑꯣꯏꯗꯤ ꯆꯥꯛꯄꯤꯔꯤꯕꯣ ꯍꯥꯏꯁꯦ ꯃꯣꯏꯁꯨ
ꯀꯗꯤꯤ ꯍꯣꯏ ꯆꯥꯄꯤꯤꯔꯦ
ꯑꯣ ꯃꯣꯏꯁꯨ ꯂꯦꯞꯄꯨꯕ
ꯎꯝ ꯃꯣꯏꯗꯤ ꯂꯦ ꯄꯨꯍꯠ ꯎꯝ ꯎ
ꯑ
ꯀꯦ ꯊꯤ ꯀꯥꯏ ꯊ ꯑ ꯑꯗꯔꯤ
ꯃꯥ ꯌꯦꯗ
ꯔ
ꯐꯔ ꯎꯝ ꯅꯦꯕꯁꯤ ꯁꯤꯕ
ꯐꯨꯔꯤꯀ ꯂꯧꯊꯣꯛꯑꯣ ꯊꯧꯈꯕꯣꯠ ꯔꯤ ꯋꯥꯏ ꯆ
ꯍꯦ ꯑꯗꯨꯅ ꯍꯤꯗꯥꯛ ꯂꯩꯗꯨꯗꯩ ꯀꯥꯃ ꯈꯛꯇꯪ ꯉꯥꯏꯅꯤ ꯎꯝ
ꯁꯣꯝꯗꯅꯤꯗ
ꯑꯦ ꯑꯦ ꯑꯦꯗꯤ ꯍꯧꯂꯧꯕ ꯍꯥꯏꯒ ꯊꯗ ꯌꯦꯁ ꯑꯗꯤ ꯑꯗꯨꯤꯗꯤ ꯌꯥꯔ ꯌꯥꯕꯦ ꯍꯥꯎ
ꯄꯆꯦꯜꯅ ꯄꯨꯡ ꯀꯌꯥꯗ ꯆꯥꯛ ꯊꯣꯡꯉ ꯆꯥꯗꯣꯏꯕ
ꯃ ꯂꯩꯃꯈꯩ ꯃꯥꯏꯅ ꯊꯣꯡꯖ ꯈꯥꯟ
ꯅꯨꯡꯉꯥꯏꯔꯦꯅꯦ ꯅꯪꯅꯅ ꯃꯥꯅꯕꯣꯠꯅꯤꯒꯤ ꯈꯔ ꯀꯩꯅꯣ ꯇꯧꯔꯒ
ꯑꯩꯗ ꯀꯩꯅꯣ ꯉꯥꯏ ꯂꯩꯕ ꯁꯤꯗ
ꯋꯥꯏꯌꯦ ꯁꯪꯉꯦ ꯀꯩꯅꯣ ꯑꯗꯣ ꯕꯦꯅꯤꯇꯤꯅꯥ ꯑꯗꯨ ꯀꯌꯥꯝ ꯍꯥꯏꯔꯛꯈꯤꯗ꯭ꯔꯦ ꯀꯔꯦꯟ ꯊꯔꯛꯈꯤꯗ꯭ꯔꯔꯤ
ꯏ ꯁꯅ ꯕ
ꯥꯏ ꯁꯪꯒꯔꯦ
ꯑꯁ ꯑ ꯑꯗꯨꯅ ꯍ ꯅꯪ ꯀꯣꯛ ꯑꯃꯅꯦ ꯄꯥꯕ ꯑꯃ ꯍꯅ ꯆꯪꯒꯤꯅꯦ
ꯄꯥꯕ ꯑꯃ ꯀꯣꯛꯑ ꯋꯥꯏ ꯁꯪ
ꯊ ꯑꯁ ꯅꯪ ꯅ ꯅꯪ ꯍꯜꯂꯛꯑꯒ ꯀꯩ ꯄꯤꯖꯅꯦꯕ
ꯎꯝ
ꯅꯪ ꯀꯥꯏ ꯄꯤꯖꯅꯦ
ꯂꯣꯞ ꯁ ꯀꯥꯟꯅ
ꯑꯧꯅꯦ ꯃꯥꯥꯏ ꯇ ꯂꯣ ꯁꯤ ꯂꯥꯛ ꯄꯦ ꯃꯨꯛꯗꯅꯤ ꯍꯥꯏ ꯇꯔꯨ ꯀꯦ ꯌꯥꯅꯤ ꯍꯥ
ꯏꯁꯅꯨ ꯏꯕ
ꯍꯟꯗꯛꯀꯤꯗꯤ ꯑꯩꯗꯣ ꯐꯖꯅ ꯂꯩꯔꯝꯗꯦ ꯀꯥꯔꯛꯄꯒ ꯕꯕꯥꯒꯤ ꯂꯥꯛꯄꯅꯤ ꯍꯟ ꯐꯠ ꯇꯧꯔꯝꯃꯒ ꯑꯗꯨꯝ ꯐꯠ ꯐꯠ ꯐꯠꯅꯦꯅꯗꯒꯤꯦ ꯑꯗꯨꯗꯤ
ꯐꯦ ꯐꯦ
ꯕꯩꯕꯥ ꯂꯩꯕꯒꯤ ꯑꯩꯗꯣ
ꯑꯦ ꯑ ꯊꯀꯅꯤ ꯣ ꯀ
ꯀꯅꯥꯥꯏ ꯀꯅꯣ ꯅꯕꯥꯅꯤ ꯁꯦꯝꯃꯤꯗꯣ
ꯏꯁꯤ ꯑꯣꯏ ꯀꯅꯤ
ꯀꯅꯥꯒꯤ ꯒꯥꯔꯤꯅꯣꯕ
ꯐꯂꯥꯎꯗ꯭ꯔꯦꯁꯤ ꯑꯩꯒꯤꯅꯦ
ꯀꯩꯅꯣꯒꯤꯅ ꯄꯥꯊꯤꯣꯏꯒꯤꯅ ꯑꯦꯛꯖꯥꯝ ꯗꯦꯠ ꯀꯌꯥꯗ ꯍꯧꯔꯤꯕ ꯑꯣ ꯀꯩ ꯅꯠꯇꯕꯤꯗ
ꯃꯣꯏꯗꯤꯅ ꯍꯥꯏ ꯅ
ꯑꯗꯨꯗꯤ ꯑꯝꯇ ꯌꯥꯎꯔꯣꯏ ꯇꯥꯔꯦ ꯍꯌꯦꯡ ꯍꯪꯆꯤꯠꯠꯇ ꯍꯧꯗꯣꯏꯗꯣ
ꯒ ꯍꯥ
ꯅꯣꯏ ꯑꯦꯛꯖꯥꯝ ꯊꯥꯔꯕꯅꯤꯅ ꯑꯝꯇ ꯌꯥꯎꯔ ꯇꯥꯔꯦ ꯏꯁꯩ ꯅꯅꯨꯡꯁꯩ ꯇꯧꯗꯣꯏꯗꯣ
ꯑꯗꯨꯝ ꯑꯗꯨ ꯑꯗꯥ ꯈꯪꯗꯦ ꯍꯜꯂꯛꯑꯒ ꯌꯦꯟ ꯊꯣꯡꯕ ꯄꯤꯖꯧꯀꯣ
ꯑꯣ ꯍꯣ ꯍꯣ ꯄꯆ ꯐꯊꯨ ꯀꯟꯅꯒꯒ꯭ꯔꯦ ꯀꯗꯗ ꯎꯝ ꯃꯤꯣꯟꯁꯨꯨꯞ ꯆꯅ ꯗꯦꯗ ꯃꯣꯏꯕꯨꯟꯁꯨ ꯆꯅꯗꯣ ꯑꯣꯐ ꯁꯥꯏꯠ ꯑꯣꯐ ꯁꯥꯏꯠ ꯍꯥꯏꯔꯦ ꯌꯥꯡꯈꯩ ꯃꯨꯛꯇꯣ
ꯏ ꯇꯅꯤ ꯉ
ꯑꯁ ꯉꯁꯥꯏꯌꯨ ꯕꯣꯟ ꯌꯦꯡꯉꯣ ꯃꯤꯍꯨꯟꯒꯁꯨꯕꯣꯟꯗꯦꯗ
ꯔ ꯂꯅꯅꯦ ꯔꯥꯕꯤ ꯈꯪꯕ꯭ꯔꯥ
ꯀꯅꯥꯅꯨ ꯔꯕꯤꯕꯤ
ꯅꯣꯏꯔꯣꯝꯗꯦ
ꯎꯝ ꯃꯤ ꯃꯁꯛ ꯀꯃꯥꯏꯅ ꯇꯧꯒꯦꯍꯦ
ꯑꯗꯨꯔꯣ ꯃꯤ ꯈꯔ ꯃꯨꯔꯒꯅꯦ ꯕꯁ ꯆꯠꯄ ꯌꯥꯎꯕꯅꯦ
ꯀꯩꯀꯩ ꯂꯩꯒꯗꯒ ꯑ ꯁꯤꯗꯅꯣ ꯑꯣꯏꯔꯁꯨ ꯅ ꯁ ꯁꯄꯣꯠ ꯄꯨꯊꫭꯛ ꯑꯝꯃ ꯄꯨꯔꯦ ꯑꯩꯅ
ꯌꯥꯗꯔꯦ ꯌꯥꯗꯔꯦ
ꯔꯕꯤ ꯆꯟꯗ꯭ꯔ ꯃꯤ ꯃ ꯃꯥꯏ ꯈꯔ ꯃꯀꯣꯛ ꯈꯔ ꯆꯥꯎꯔ ꯈꯔ ꯃꯨꯗ꯭ꯔꯥ
ꯎꯝ ꯑ
ꯍꯥ ꯄꯇꯤꯌꯥ ꯃꯀꯣꯛ ꯈꯔ ꯆꯥꯎꯔꯒ ꯃꯤ ꯈꯔ ꯃꯨꯕꯗꯨꯔꯥ
ꯌꯦꯁ ꯃꯌꯥꯒ ꯍꯣꯕꯩ ꯃꯑꯣꯡ ꯇꯧꯕ
ꯑꯥ ꯁꯤ ꯃꯈꯥ ꯂꯩꯀꯥꯏꯗꯩꯅꯦ ꯃꯈꯥ ꯂꯩꯀꯥꯏ ꯍꯥꯏꯗꯣꯏꯔꯥ ꯃꯊꯛ ꯂꯩꯀꯥꯏ ꯍꯥꯏꯗꯣꯏꯔꯥ ꯈꯪꯗꯦ ꯇꯥꯋꯥꯔ ꯌꯨꯡꯕꯅꯤ ꯃꯣꯏ ꯆꯥꯟꯗꯦꯜꯒꯤ ꯒꯥꯔꯤꯔ ꯑꯃ ꯆꯠꯀꯨꯝ ꯗꯧꯗꯥꯏꯅꯦ
ꯆꯂꯤ ꯑꯩꯈꫭꯏ ꯄꯥ ꯍꫭꯏꯒ ꯆꯠꯄꯅꯦ ꯀꯥꯔꯕꯤꯗꯣ ꯑꯩꯈꯣꯏ ꯃꯌꯥꯝ ꯁꯥꯅ ꯁꯥꯟꯅꯕꯗ ꯑꯩꯈꯣꯏ ꯁꯥꯟꯅꯕꯗ ꯃꯥ ꯋꯥꯖꯔꯕꯅꯤ ꯀꯥꯔꯕꯤ ꯀꯧ ꯑꯩꯈꯣꯏ
ꯏꯃꯥꯟꯅꯕꯅꯤ ꯀꯀꯥ ꯍꯥꯏꯗꯤ
ꯅꯪ ꯅ ꯏꯃꯥꯟꯅꯕ ꯑꯣꯏꯔꯁꯨ ꯌꯨꯝꯗꯗꯤ ꯑꯩꯈꯣꯏ ꯀꯥꯑꯒ ꯊꯕꯛ ꯆꯠꯃꯤꯟꯅꯕꯅꯤꯅ ꯀꯥꯔꯕꯤ ꯀꯧꯔꯦ
ꯊꯥꯏꯅꯩ ꯀ꯭ꯂꯥꯁꯃꯦꯠ ꯑꯣꯏꯔꯛꯑꯦ ꯑꯗꯨꯅ ꯆꯟꯗꯦꯜꯒꯤ ꯈꯪꯉꯤꯁꯤꯅ ꯑꯩꯈꯣꯏ ꯕꯥ ꯂꯩꯕꯗꯣ ꯑꯩ ꯍꯦꯛ ꯆꯠꯄ ꯑꯗꯥ ꯍꯜꯂꯛꯄꯗ ꯃꯥꯗꯣ ꯈꯦꯟꯗ꯭ꯔꯃꯦꯟ ꯑꯣꯏ ꯂꯩꯔꯝꯃꯦ
ꯗꯥꯏꯕꯔꯒ ꯑꯃꯃꯨꯛ ꯑꯣꯏꯕꯅꯤ
ꯀꯨꯏꯔꯥꯕꯅꯦꯍꯦ
ꯀꯨꯏꯔꯦ ꯑꯗꯨꯃꯥꯏ ꯑꯩꯈꯣꯏꯔꯣꯝ ꯑꯩꯈꯣꯏꯗꯣ ꯑꯗꯨꯝ ꯆꯥꯏꯌꯦ ꯆꯛ
ꯑꯣ ꯂꯥꯏꯔꯤꯛ ꯂꯥꯏꯔꯤꯛꯇꯝ ꯇꯣꯛꯈ꯭ꯔꯒ ꯑꯗꯨꯝ ꯒꯥꯔꯤ ꯌꯥꯎꯈꯤꯕꯒꯨꯝ ꯇꯧꯕꯅꯦꯕ
ꯌꯥꯂꯦ ꯃꯣꯏ ꯃꯨꯡ ꯃꯥꯅ ꯄꯨꯕꯅꯦ ꯃꯣꯏ ꯃꯆꯦꯗꯣ ꯕꯦꯔꯥ ꯀꯥꯕꯅꯤꯕꯨ
ꯃꯣꯏ ꯃꯆꯦꯔ ꯃꯤ ꯑꯆꯧ ꯑꯅꯣꯏꯕ ꯑꯆꯧꯕ ꯑꯃ ꯂꯩꯕꯗꯣ
ꯈꯪꯗꯦ ꯗꯨꯀꯥꯟꯗꯤ ꯋꯥꯔꯤꯗ ꯄꯥꯟꯕꯗ
ꯑꯣ ꯑꯣꯏꯔꯝꯃꯅꯤ ꯑꯦ ꯑꯃꯁꯨ ꯒ꯭ꯌꯥꯟ ꯇꯥꯗꯦ ꯃꯣꯏ ꯏꯃꯨꯡ ꯑꯅꯤꯗꯨ ꯇꯋꯥꯔ ꯌꯨꯡꯕꯒ ꯃꯣꯏ ꯃꯁꯤꯟ ꯃꯅꯥꯎ ꯑꯅꯤ ꯑꯣꯏꯕꯅꯦꯕ ꯀꯔꯝ ꯀꯔꯝꯕꯅꯣ
ꯑꯩ ꯁꯦꯝꯒꯦꯁꯦ ꯄꯤꯔꯛꯑꯣ
ꯀꯅꯥꯒꯤ ꯐꯣꯟꯅꯣ ꯐꯣꯟ ꯂꯥꯛꯏꯁꯦ ꯄ꯭ꯔꯤꯌꯥꯒꯤꯔꯣ ꯄꯥꯏꯔꯨꯅꯨ
ꯍꯣ
ꯃꯤ ꯏꯃꯥꯟꯅꯕꯗꯨꯗ ꯅꯣꯏ ꯀꯀꯥꯒꯥꯏꯌꯦ
ꯑꯦ ꯀꯩꯅꯣ ꯀꯥ ꯃꯈꯨꯔꯒ ꯇꯤꯟꯅꯔꯗꯤ ꯀꯀꯥ ꯀꯧ ꯇꯥꯔꯦ
ꯑ ꯂꯣꯏꯔ
ꯑꯗꯨꯒꯅꯦ ꯃꯥꯒ ꯆꯠꯃꯤꯟꯅꯕ ꯑꯃꯁꯨꯅꯦ ꯑꯩꯅ ꯀꯥꯔ ꯀꯩꯅꯣ ꯀꯧꯕ ꯃꯃꯤꯡꯗꯣ ꯕꯤꯀꯤ ꯀꯧꯕ ꯑꯗꯨꯒꯅꯦ ꯀꯥ ꯕꯤꯀꯤꯗꯨꯅ ꯀꯥ ꯔꯕꯤꯗ ꯍꯥꯏꯔꯛ ꯅꯅꯥꯎꯅ ꯑꯩꯉꯣꯟꯗ ꯀꯀꯥ ꯀꯧꯏ ꯆꯍꯤꯗ ꯍꯜꯂꯝꯃꯤ ꯁꯤꯅꯦꯀꯣ
ꯆꯍꯤ ꯀꯌꯥ ꯁꯨꯔꯒꯦ ꯄꯇꯤ ꯅꯪꯕꯨ ꯀꯨꯟꯅꯤꯊꯣꯏ ꯀꯨꯟꯍꯨꯝꯗꯣꯏ
ꯍꯥꯏ ꯍꯥꯏꯌꯗꯦ
ꯍꯦꯔ ꯑꯁ ꯆꯍꯤꯅꯦꯅ ꯂꯩꯁꯥꯕꯤꯅ ꯌꯥꯝꯃꯦ ꯂꯤꯔꯦ ꯍꯥꯏꯕꯁꯨ ꯅꯠꯇꯕ ꯑꯉꯥꯡ ꯅꯪꯅ ꯆꯍꯤ ꯍꯥꯏꯗꯣꯛ ꯌꯥꯗꯦ
ꯎꯝ ꯗꯥ ꯔꯣꯁꯟ ꯑꯩ ꯇꯦꯟ ꯉꯥꯏꯔꯤꯕꯅꯤꯀꯣ ꯑꯩꯈꯣꯏ
ꯎꯝ ꯀꯗꯤ ꯄꯇꯤ ꯅꯪꯅ ꯔꯣꯍꯤꯠꯇꯨ ꯌꯥꯝ ꯑꯍꯜꯅꯤ ꯀꯥꯏꯗꯣ ꯔꯣꯍꯤꯠꯇꯣ ꯑꯍꯟꯑꯣꯔꯝꯗꯦ ꯑꯩꯈꯣꯏ ꯕꯦꯁ ꯑꯣꯏ ꯂꯩꯔꯃꯦ ꯇꯨ ꯊꯥꯎꯖꯟ ꯋꯥꯟ ꯑꯦꯠ ꯇꯨ ꯊꯥꯎꯖꯟ ꯑꯣꯏ ꯋꯥꯟ ꯍꯥꯏꯖꯦ
ꯀꯨꯏꯅꯣ ꯔꯣꯍꯤꯇꯣ ꯑꯩꯈꯣꯏꯗꯩꯗꯤ ꯕꯇꯤ ꯍꯟꯈꯤꯕꯅꯦ
ꯃꯥ ꯑꯥꯎ ꯕꯦꯁꯄꯨꯗꯤ ꯑꯅꯤ ꯑꯍꯨꯝ ꯑꯣꯏꯕ ꯃꯥ ꯒ꯭ꯔꯦꯖꯨꯋꯦꯁꯟ ꯂꯣꯏꯦ ꯆꯍꯤ ꯑꯃꯅꯤ ꯐꯥꯔꯦ ꯑꯩꯈꯣꯏꯒꯤ ꯖꯨꯅꯤꯌꯥꯔ ꯀꯥꯡꯕꯨꯗꯨꯅ ꯃꯉꯣꯟꯗ ꯂꯛꯅꯕ ꯑꯗꯨꯝ ꯑꯍꯟ ꯑꯍꯟ ꯑꯁ ꯂꯣꯏꯅ ꯃꯥꯀꯦ ꯆꯠꯈꯤꯗꯃ ꯑꯗ ꯑꯍꯟ ꯑꯍꯟ ꯂꯛꯅꯕ ꯑꯗ ꯁꯨꯝ ꯑꯩꯈꯣꯏ ꯆꯍꯤꯗꯣ ꯍꯥꯏꯅꯕ ꯇꯥꯔꯦꯅꯦ
ꯑ ꯇꯨ ꯊꯥꯎꯖꯟ ꯀꯌꯥꯅꯣ ꯍꯨꯔꯛꯀ ꯃꯥ ꯇꯨ ꯊꯥꯎꯖꯟꯅꯤ ꯍꯥꯏꯔꯛꯄ ꯑꯒ
ꯀꯅꯥꯅꯣ ꯌꯥꯝ ꯇꯧꯔꯨꯏꯗꯨꯕꯣ ꯅꯣꯏꯗꯥꯝ ꯆꯥꯔꯣ ꯍꯥꯥ ꯍꯜꯂꯣ ꯍꯜꯂꯣ ꯍꯜꯂꯣ ꯍꯜꯂꯣ ꯍꯂꯥꯎ ꯍꯂꯥꯎ ꯍꯜꯂꯣ ꯂ ꯀꯗꯥꯥꯏ ꯌꯧꯈ꯭ꯔꯦ ꯁꯤ ꯑꯉꯥꯡꯁꯤꯗꯦ ꯐꯥꯎ ꯍꯔꯥꯎ ꯀꯔꯤꯅꯅꯌꯥ